ꯍꯂꯣ
ꯅꯨꯡꯉꯥꯏꯔꯤꯕ‌ꯣ ꯏꯇꯥꯎ
ꯑꯧ ꯅꯨꯡꯉꯥꯏꯔꯤꯌꯦ
ꯀꯩꯀꯩ ꯇꯧꯔꯤ ꯑꯖ ꯗꯨꯝ ꯅꯨꯡꯉꯥꯏꯔꯤꯌ‌ꯦ ꯏꯇꯥꯑꯣ ꯫
ꯑ‌ꯣ ꯑꯩꯔꯣ ꯀꯩꯁꯨ ꯇꯧꯗꯦꯗ, ꯆꯥꯛ ꯆꯥꯔꯦ ꯫
ꯑꯣ ꯀꯩ ꯏꯟꯁꯥꯡ ꯆꯥꯔꯦ?
ꯉꯁꯤꯗꯤ ꯑꯈꯣꯏ ꯑꯉꯥꯡ ꯃꯌꯥꯝꯅ ꯌꯦꯟ ꯇꯧꯁꯦꯅ ꯌꯦꯟ ꯑ‌ꯣꯏꯅ
ꯑꯣ ꯆꯍꯤꯗꯤ ꯈꯪꯗꯦ ꯑꯗꯨꯕꯨ ꯏ ꯏꯇꯥꯎꯗꯤ ꯍꯥꯏꯔꯦꯀꯣ ꯫
ꯍꯣꯏ ꯌꯥꯏ ꯌꯥꯏ ꯀꯩꯁꯨ ꯀꯥꯏꯗꯦ ꯗ‍ꯣ ꯏꯇꯥꯎꯗꯤ ꯀꯩ ꯆꯥꯔꯒꯦ?
ꯑꯩ ꯑꯁ ꯆꯥꯗ꯭ꯔꯤꯗ ꯫
ꯊꯦꯡꯕ꯭ꯔ‌ꯣ ꯀꯩꯅꯣꯅꯦ?
ꯑꯥ ꯈꯔꯗꯤ ꯊ‌ꯦꯡꯉ‌ꯦ ꯍ‌ꯣꯏ ꯉꯁꯤꯁꯦ ꯫
ꯑꯣ ꯀꯅꯥꯅ ꯊꯣꯡꯒꯦ ꯊꯦꯡꯉꯤꯁꯤꯕꯣ?
ꯑꯁ ꯉꯁꯤꯁꯦ ꯏꯁꯥꯅ ꯊꯣꯡꯗ꯭ꯔꯦ ꯫
ꯁꯤ ꯀꯩꯅꯣꯗ ꯂꯩꯕ꯭ꯔꯣ, ꯆꯤꯡꯗ ꯂꯩꯕ꯭ꯔꯣ, ꯇꯝꯄꯥꯛꯇ ꯂꯩꯕ꯭ꯔꯣ?
ꯑꯩ ꯇꯝꯄꯥꯛꯇ ꯂꯩꯌꯦ ꯫
ꯑꯣ ꯔꯦꯟꯠꯇꯥ
ꯍꯥꯥ
ꯔꯦꯟꯇ ꯑꯣꯏꯅ ꯂꯩꯔꯥ ꯀꯃꯥꯏꯅ ꯇꯧꯕꯅꯣ?
ꯅꯠꯇꯦ ꯅꯠꯇꯦ ꯌꯨꯝꯗ ꯑꯣꯏꯅ ꯂꯩꯌꯦ ꯌꯨꯝꯗꯗ ꯑꯣꯏꯅ ꯂꯩꯌꯦ ꯫
ꯑꯣ ꯌꯨꯝ ꯑ‌ꯣꯏꯅꯥ
ꯎꯝ ꯏꯇꯥꯎꯗꯤ
ꯑꯩꯁꯨ ꯌꯨꯝꯗ ꯂꯩ ꯫
ꯑꯣ
ꯑ
ꯑꯗꯨꯝ ꯄꯨꯟꯁꯤꯁꯦ ꯀꯃꯥꯏꯅ ꯇꯧꯔꯤꯒꯦ ꯑꯗꯨꯝ ꯅꯨꯡꯉꯥꯏꯔꯏꯀꯣ
ꯑꯁ ꯈꯔ ꯈꯔ ꯅꯨꯡꯃ ꯍꯥꯏ ꯇꯥꯏ ꯌꯥ ꯆꯠꯊꯣꯛꯄꯁꯨ ꯌꯥꯗ꯭ꯔꯕꯅꯤꯅ ꯋꯥꯔꯦꯗ ꯑꯗꯣ ꯅꯨꯡꯉꯥꯏ ꯍꯥꯏꯗ꯭ꯔꯗꯤ ꯅꯨꯡꯉꯥꯏ ꯍꯥꯏꯗ꯭ꯔꯗꯤ ꯐꯠꯇꯦ ꯌ‌ꯦ ꯃꯤꯅ ꯅꯨꯡꯉꯥꯏꯕ꯭ꯔꯥ ꯍꯥꯏꯕꯗ ꯅꯨꯡꯉꯥꯏ ꯍꯥꯏꯣꯂꯣ ꯊꯂꯣꯌꯥ ꯀꯣ
ꯇꯕꯗꯤꯀꯣ ꯏꯇꯧꯁꯦ ꯌꯨꯝ ꯌꯨꯝꯗ ꯂꯩꯕ꯭ꯔꯣ
ꯑꯥꯎ
ꯑꯣ
ꯌꯨꯝꯗ ꯂꯩ ꯑꯁ ꯁꯥꯏꯌꯦ ꯁꯥꯏꯌꯦ ꯏꯃꯨꯡꯗ ꯂꯩꯌꯦ ꯕꯣꯜꯁꯨ ꯌꯦꯡꯉꯤ ꯑꯥ
ꯑꯗꯣ ꯍꯟꯗꯛꯇꯤ ꯀꯅꯥ ꯀꯅꯥꯗ ꯑꯍꯣꯏ ꯌꯦꯡꯉꯤ ꯀꯅꯥ ꯀꯅꯥꯗ ꯁꯞꯄꯣꯔꯠ ꯇꯧꯅꯤꯡꯕ꯭ꯔꯣ
ꯁꯥꯄꯣꯔꯠꯀꯤꯗꯤ ꯁꯨꯝ ꯑꯥ ꯄꯥꯝꯖꯕꯒꯤꯗꯤ ꯑꯥꯔꯖꯦꯟꯇꯤꯅꯥꯗ ꯁꯨꯝ ꯇꯧꯋꯦ
ꯑꯣ ꯄꯥꯝꯖꯥꯕꯗꯤꯀ‌ꯣ ꯍꯣꯏ ꯍꯣꯏ ꯆꯨꯝꯃꯦ ꯆꯨꯝꯃꯦ
ꯎꯝ ꯏꯇꯥꯎꯗꯤ
ꯑꯝꯍꯥꯅꯦ ꯑꯩꯁꯨ ꯑꯥꯔꯖꯦꯟꯇꯤꯅꯥ ꯑꯗꯨꯝ ꯄꯥꯝꯃꯦ ꯉꯝꯕ ꯉꯝꯗꯕꯗꯤ ꯈꯪꯗ꯭ꯔꯦꯀꯣ ꯑꯗꯨꯕꯨ ꯄꯥꯝꯖꯕ ꯍꯥꯏꯔꯗꯤ ꯍꯣꯏ ꯄꯥꯝꯖꯕꯗꯤ ꯑꯥꯔꯖꯦꯟꯇꯤꯅꯥꯗ ꯑꯗꯨꯝ ꯄꯥꯝꯃꯦ ꯌꯨꯝꯗ ꯂꯩꯕ꯭ꯔꯥ ꯅꯠꯇ꯭ꯔꯒꯅ ꯅꯪꯁꯨ ꯔ‌ꯦꯟꯒꯨꯝꯕꯗ ꯂꯩꯕ ꯖꯥꯠꯂꯣ
ꯌꯨꯝꯗ ꯂꯩꯌꯦ
ꯑꯣ ꯉꯁꯤꯗꯤ ꯊꯕꯛ ꯆꯠꯄꯔꯣ ꯌꯨꯝꯗ ꯑꯗꯨꯝ ꯂꯩꯕ꯭ꯔꯣ
ꯉꯁꯤ ꯆꯠꯊꯣꯛꯑꯦ ꯈꯔ ꯌꯨꯝꯒꯤ ꯊꯕꯛ ꯏꯪꯈꯥꯡ ꯈꯔ ꯆꯠꯊꯣꯛꯑꯦ ꯑꯗꯨꯃꯥꯏꯅ ꯑꯁ ꯑꯗꯨꯒꯤ ꯍꯛꯆꯥꯡꯁꯦ ꯀꯩ ꯍꯥꯏꯇꯥꯔꯦ ꯗꯤꯍꯥꯏꯗ꯭ꯔꯦꯠ ꯇꯧꯕ ꯍꯥꯏꯒꯗ꯭ꯔꯥ
ꯑꯣ ꯋꯦꯗꯔ ꯈꯔ ꯁꯥꯕꯅꯤꯅ
ꯑꯧ ꯌꯥꯝ ꯀꯟꯅ ꯅꯨꯡꯁꯥ ꯁꯥꯕ ꯅꯠꯇꯕ ꯑꯁ ꯑꯩꯈꯣꯏꯒꯤ ꯑꯣꯝꯕꯗꯣ
ꯍꯣ ꯍꯣ ꯍꯣ ꯍꯣ ꯍꯣ ꯆꯨꯝꯃꯦ ꯆꯨꯝꯃꯦ ꯎꯝ
ꯑꯗꯨꯃꯥꯏꯅ ꯇꯧꯕ ꯑꯥ
ꯎꯝ ꯑꯗꯣ ꯏꯃꯨꯡꯗꯤ ꯑꯗꯨꯝ ꯅꯨꯡꯉꯥꯏꯔꯤꯀꯣ ꯂꯣꯏꯅ
ꯑꯧ ꯁꯨꯝ ꯅꯨꯡꯉꯥꯏꯔꯤ ꯏꯇꯥꯎꯒꯤꯗꯤ ꯀꯃꯥꯏꯅ ꯇꯧꯔꯤꯒꯦ
ꯑꯗꯨꯝ ꯍꯣꯏ ꯅꯨꯡꯉꯥꯏꯔꯤ ꯍꯥꯏꯇꯥꯔꯦ ꯍꯧꯖꯤꯛ ꯐꯥꯎꯒꯤꯗꯤꯀꯣ
ꯑꯥ
ꯎꯝ ꯑꯗꯨꯝ ꯅꯨꯡꯉꯥꯏꯔꯤ ꯍꯧꯖꯤꯛ ꯐꯥꯎꯕꯗꯤ ꯑꯅꯥ ꯑꯌꯦꯛꯁꯨ ꯌꯥꯎꯗꯕꯅꯤꯅ
ꯃꯤ ꯀꯌꯥ ꯂꯩꯒꯦ ꯏꯇꯥꯎꯒꯤꯕꯣ
ꯍꯥꯥ
ꯏꯃꯨꯡꯕꯨ ꯃꯤ ꯀꯌꯥ ꯂꯩꯒꯦ ꯏꯇꯥꯎꯒꯤꯕꯣ
ꯍꯥꯏꯕꯗꯤ ꯄꯨꯟꯅꯗꯤ ꯃꯤ ꯇꯔꯨꯛ ꯇꯔꯦꯠꯄꯨꯗꯤ ꯂꯩꯌꯦ ꯇꯔꯨꯛ ꯇꯔꯦꯠꯄꯨꯗꯤ ꯂꯩꯌꯦ ꯄꯨꯟꯅ ꯍꯥꯏꯔꯗꯤꯀꯣ ꯌꯨꯝ ꯑꯣ ꯌꯨꯝꯒꯨꯝꯕꯗꯤ ꯄꯥꯟ ꯄꯥꯟꯕꯤꯔꯕꯣ ꯅꯨꯄꯤ ꯊꯤꯔꯕꯣ
ꯑ ꯊꯗꯔ꯭ꯤꯗ ꯏꯇꯥꯎ ꯏꯇꯥꯎꯗꯤ ꯊꯤꯔꯕꯣ
ꯑꯩ ꯊꯤꯗ꯭ꯔꯤ ꯃꯇꯝ ꯌꯥꯝ ꯂꯩꯔꯤ
ꯎꯝ ꯑꯗꯨꯅꯤ ꯀꯩ ꯃꯥꯅꯦ
ꯃꯥꯇꯝꯅ ꯐꯠꯇꯕꯅꯦ ꯅꯨꯄꯤꯁꯦ ꯄꯪꯊꯤ ꯊꯤꯕ ꯌꯥꯗ꯭ꯔꯦꯅꯦ
ꯃꯥꯅꯦ ꯌꯥꯗ꯭ꯔꯦ
ꯉꯁꯤꯗꯤꯕꯣꯜ ꯌꯦꯡꯒꯦꯔꯣ
ꯉꯁꯤꯁꯦ ꯑꯥ ꯉꯁꯤ ꯅꯨꯡꯗꯥꯡꯗꯤ ꯌꯦꯡꯉꯔꯣꯏꯗ ꯋꯥꯔꯦ ꯉꯁꯤꯗꯤ ꯉꯁꯤꯗꯤ ꯇꯨꯝꯃꯅꯤ ꯌꯥꯝ ꯇꯨꯝꯅꯤꯡꯉꯤ ꯑꯗꯨꯅ ꯇꯨꯝꯕꯅ ꯐꯔꯦ ꯉꯁꯤꯗꯤ
ꯉꯁꯤꯒꯤ ꯃꯦꯠꯁ‌ꯦ ꯈꯔꯗꯤ ꯊꯦꯡꯉꯦꯀꯣ ꯄꯣꯔꯇꯨꯒꯥꯜꯁꯨ ꯂꯩꯕ ꯃꯥꯜꯂꯦ ꯍꯌꯦꯡ ꯑꯌꯨꯛ
ꯑꯥ ꯄꯣꯔꯇꯨꯒꯥꯜꯁꯨ ꯅꯪ ꯃ‌ꯣꯔꯅꯤꯡꯗ
ꯍꯌꯦꯡꯒꯤꯗꯤ ꯌꯦꯡꯒꯦꯔꯣ
ꯃꯣꯔꯅꯤꯡꯁꯦꯈꯅꯦ ꯃꯣꯔꯅꯤꯡꯡꯒꯤ ꯑꯣ ꯍꯪꯆꯤꯠ ꯀꯩꯅꯣꯒꯤ ꯐ꯭ꯔꯥꯏꯗꯦ ꯃꯣꯔꯅꯤꯡꯁꯤꯗꯤ ꯐ꯭ꯔꯥꯏꯗꯦ ꯍꯌꯦꯡꯗꯤ ꯐ꯭ꯔꯥꯏꯗꯦꯅꯤꯀꯣ ꯁꯇꯔꯗꯦ ꯃꯣꯔꯅꯤꯡꯗꯤ ꯌꯦꯡꯕꯗꯤ ꯌꯥꯏ ꯑꯥꯔꯖꯦꯟꯇꯤꯅꯥ ꯂꯩꯒꯨꯝ ꯇꯧꯕꯅꯤ
ꯑꯗꯨꯁꯨ ꯌꯥꯝ ꯉꯜꯂꯤꯦꯅ ꯑꯌꯨꯛꯇꯅꯤꯀꯣ
ꯑꯧ ꯑꯗꯨ ꯑꯗꯨꯕꯨꯗꯤ ꯁꯚꯦꯟ ꯊꯥꯔꯇꯤꯗ ꯐꯥꯏꯚ ꯊꯥꯔꯇꯤ ꯔꯗꯥ ꯑꯣꯏꯍꯧꯕꯅ ꯇꯧꯕꯅꯤ
ꯍꯣꯏ ꯍꯣꯏ ꯑꯗꯨꯕꯨꯗꯤ ꯆꯨꯝꯃꯦꯉꯣ ꯁꯦꯚꯦꯟ ꯐꯥꯏꯚ ꯊꯥꯔꯇꯤꯔꯣ ꯐꯣꯔ ꯊꯥꯔꯇꯤꯔꯣ ꯀꯥꯎꯈ꯭ꯔꯦ ꯑꯩꯁꯨ
ꯑ ꯑꯗꯨꯃꯥꯏꯅ ꯑꯣꯏꯅꯤ ꯑꯁ ꯉꯔꯥꯡꯗꯤ ꯐ꯭ꯔꯥꯟꯁꯅ ꯂꯩꯁꯟꯈ꯭ꯔꯦ
ꯑꯁ ꯑꯗꯨꯗꯤ ꯎꯄꯥꯏ ꯂꯩꯇ꯭ꯔꯦꯍꯦ ꯐ꯭ꯔꯥꯟꯁꯦ ꯐꯖꯅ ꯇꯧꯒꯠꯂꯛꯏꯅꯦ
ꯑꯥꯎ
ꯃꯣꯏꯒꯤꯁꯦ ꯐꯥꯏꯅꯦꯜꯗꯤ ꯀꯥꯕ ꯆꯥꯟꯁꯤ ꯌꯥꯝ ꯋꯥꯡꯅ ꯂꯩ ꯃꯣꯏꯁꯦ
ꯍꯣꯏ ꯃꯣꯏꯁꯨ ꯋꯥꯡꯉꯦ ꯑꯗꯨꯝ
ꯄꯨꯡ ꯀꯌꯥ ꯀꯌꯥꯗ ꯇꯨꯝꯕꯤꯔꯤꯒꯦ ꯅꯛꯇꯦ
ꯑꯁ ꯍꯟꯗꯛ ꯄꯨꯡ ꯇꯔꯥ ꯇꯔꯥ ꯃꯈꯥꯏ ꯇꯔꯥ ꯇꯔꯥ ꯃꯈꯥꯏ ꯇ ꯂꯣꯏꯅ ꯇꯔꯥꯃꯥꯊꯣꯏ ꯁ꯭ꯋꯥꯏꯗ ꯇꯨꯝꯃꯤ
ꯑꯣ
ꯇꯨꯝꯕꯁꯨ ꯅꯍꯥꯟꯃꯨꯛ ꯑꯩꯈꯣꯏꯗꯤ ꯕꯥꯔꯣ ꯕꯥꯔꯣ ꯑꯗꯨꯋꯥꯏꯗ ꯕꯥꯔꯣ ꯃꯇꯨꯡꯗ ꯇꯨꯝꯕꯅꯤ ꯑꯗꯣ ꯍꯛꯆꯥꯡ ꯌꯥꯝ ꯁꯣꯛꯑꯦ ꯕꯥꯔꯣ ꯃꯇꯨꯡ ꯇꯨꯝꯕꯁꯦ
ꯆꯨꯝꯃꯤ ꯍꯣꯏ ꯕꯣꯜꯁꯤꯦ ꯂꯥꯛꯄꯗꯒꯤ ꯇꯨꯝꯕꯒꯤ ꯇꯥꯏꯃꯤꯡꯁꯨ ꯂꯣꯏꯅ ꯁꯣꯏꯒꯠꯂꯛꯏꯅꯦ ꯍꯟꯗꯛꯁꯦ
ꯑꯥ
ꯕꯣꯜꯁꯨ ꯃꯔꯛ ꯃꯔꯛꯇ ꯑꯃꯨꯛ ꯍꯥꯏꯐꯦꯠ ꯌꯦꯡꯅꯤꯡꯕ ꯑꯃꯨꯛꯀ ꯇꯨꯝꯕꯒꯤ ꯇꯥꯏꯃꯤꯡ ꯑꯗꯨꯗꯤ ꯀꯥꯏꯈ꯭ꯔꯕꯀꯣ
ꯃꯥꯔꯦ
ꯑꯗꯣ ꯌꯦꯡꯗꯤ ꯌꯦꯡꯅꯤꯡꯕꯅꯤꯅꯍ
ꯌꯦꯡꯅꯤꯅ ꯁꯨꯝ ꯌꯦꯡꯉꯁꯨ ꯌꯥꯎꯋꯦ
ꯍꯣꯏ ꯑꯩꯈꯣꯏ ꯂꯩꯇꯦ
ꯃꯥꯅꯦ
ꯑꯩꯁ ꯏꯇꯥꯎꯗꯤ ꯁ꯭ꯋꯥꯏ ꯂꯩꯕꯅꯤꯅ ꯀꯩꯀꯩ ꯍꯤꯟꯖꯥꯡꯗꯤ ꯀꯔꯝ ꯀꯔꯝꯕꯅ ꯍꯥꯎꯒꯦ ꯁ꯭ꯋꯥꯏꯗꯀꯣ
ꯈꯪꯗ꯭ꯔꯦꯗ ꯃꯇꯝ ꯃꯇꯝꯒꯤ ꯌꯦꯟꯁꯥꯡ ꯅꯥꯄꯤ ꯍꯥꯏꯗꯨꯅꯤꯀꯣ
ꯑꯥꯎ
ꯎꯄꯥꯏ ꯂꯩꯇ꯭ꯔꯦ ꯏꯟꯁꯥꯡ ꯅꯥꯄꯤ ꯑꯔꯩ ꯑꯔꯩꯕ ꯆꯥꯕ ꯍꯥꯏꯕꯗꯨꯅꯦ ꯁꯧꯒ꯭ꯔꯤ ꯃꯇꯝꯗꯅ ꯊꯧꯒꯔꯤ ꯆꯥꯔꯦ ꯍꯪꯒꯥꯝ ꯃꯇꯝꯗꯅ ꯍꯪꯒꯥꯝ ꯈꯔ ꯆꯥꯔꯦ
ꯑ
ꯑꯗꯨ ꯑꯗꯨꯅꯦ
ꯍꯥꯎꯕꯗꯤ ꯆꯤꯡꯅ ꯍꯦꯜꯂꯝꯒꯅꯤꯗ
ꯆꯤꯡꯒꯤ ꯍꯣꯏ ꯆꯤꯡꯒꯤꯁꯤꯁꯨ ꯃꯣꯏ ꯆ ꯃꯣꯏꯒꯤꯁꯦ ꯍꯣꯏ ꯅꯥꯄꯤ ꯌꯦꯟꯁꯥꯡ ꯅꯥꯄꯤꯗꯤ ꯈꯔ ꯌꯥꯝꯃꯤꯗꯅꯀꯣ ꯆꯤꯡꯅꯗꯤ
ꯍꯣꯏ
ꯍꯣꯏ ꯑꯔꯩ ꯑꯔꯩꯕ ꯑꯗꯨꯝ ꯆꯥꯕꯗꯤ ꯍꯪꯒꯥꯝꯒꯨꯝꯕ ꯁꯧꯔꯤꯒꯨꯝꯕꯁꯨ ꯑꯗꯨꯝ ꯍꯥꯎꯋꯦꯅ ꯃꯇꯝꯅꯗꯤ
ꯃꯥꯅꯤ ꯃꯥꯅꯤ ꯑꯗꯒꯤ ꯁꯥꯁꯨ ꯑꯗꯨꯝ ꯆꯤꯡꯗꯗꯤ ꯖꯪꯒꯜ ꯑꯣꯏ ꯀꯩ ꯋꯥꯩ ꯂꯩꯕꯅꯤ ꯐꯥꯔ ꯐꯥꯔꯁꯨ ꯍꯥꯎꯕꯅꯦꯕ ꯑꯗꯨꯁꯨ
ꯍꯣꯏ ꯍꯣꯏ ꯍꯣꯏ ꯑꯗꯨꯁꯨ ꯍꯥꯎꯕꯅꯤ ꯍꯌꯦꯡꯗꯤ ꯊꯕꯛ ꯂꯩꯇꯦꯀꯣ
ꯍꯌꯦꯡꯁꯦ ꯏꯚꯟ ꯏꯃꯥꯔꯖꯦꯟꯁꯤ ꯂꯩꯔꯒꯗꯤ ꯑꯗꯨꯝ ꯇꯧꯧꯕꯅꯤꯗ ꯑꯗꯨꯕꯨ ꯄ꯭ꯂꯥꯟꯗꯤ ꯇꯧꯗꯦ ꯄ꯭ꯂꯥꯟꯗꯤ ꯄ꯭ꯂꯥꯟꯗꯤ ꯂꯩꯇꯦ
ꯑ
ꯏꯇꯥꯎ ꯏꯇꯥꯎꯗꯤ ꯆꯠꯊꯣꯛꯒꯗ꯭ꯔꯣ
ꯑꯗꯨꯅꯤ ꯍꯣꯏ ꯈꯨꯗꯛ ꯈꯨꯗꯛꯇ ꯊꯕꯛꯁꯨ ꯂꯥꯛꯄꯅꯤꯅꯀꯣ ꯍꯥꯏꯕꯗꯤ ꯉꯝꯗꯦ
ꯃꯥꯅꯦ ꯍꯣꯏ ꯑꯗꯨꯅꯤ
ꯎꯝ ꯍꯧꯖꯤꯛ ꯃꯇꯝꯁꯤꯗꯤ ꯊꯕꯛꯁꯦ ꯈꯨꯗꯛ ꯈꯨꯗꯛꯇ ꯂꯥꯛꯄꯅꯤꯅꯀꯣ
ꯑꯥ
ꯍꯧꯖꯤꯛꯇꯤ ꯆꯥꯛ ꯆꯥ ꯇꯣꯛꯑꯒ ꯀꯩꯗꯧꯔꯤꯅꯣ
ꯄꯤꯁ ꯁꯨꯝ ꯂꯩꯔꯝꯃꯤ ꯁꯨꯝ ꯆꯥꯛ ꯆꯥꯛꯄ ꯄꯈꯣꯏꯒꯤ ꯄꯣꯊꯥꯕ ꯍꯥꯏꯇꯥꯔꯦ
ꯑꯥ
ꯍꯔꯅꯕꯨꯣ ꯀꯊꯗꯔꯣ ꯍ ꯀꯩꯀꯩ ꯃꯐꯝ ꯈꯗ ꯆꯥꯛ ꯆꯥꯕ ꯇꯄꯅꯤꯅ ꯊꯕꯛ ꯍꯦꯛ ꯇꯧꯁꯟꯕꯁꯨ ꯅꯨꯡꯉꯥꯏꯇꯕ ꯍꯥꯏꯇꯥꯔꯦ
ꯍꯣꯏ ꯍꯣꯏ ꯋꯥꯈꯜꯁꯨ ꯈꯔ ꯅꯨꯡꯉꯥꯏꯅꯤꯉꯥꯏ ꯁꯨꯃꯥꯏꯅ ꯋꯥꯔꯤ ꯋꯥꯇꯥꯏ ꯈꯔ ꯁꯥꯗꯣꯛꯄꯁꯨ ꯅꯨꯡꯉꯥꯏꯕꯅꯤꯗ
ꯃꯥꯅꯦ ꯃꯥꯅꯦ ꯑꯦ ꯌꯥꯝꯅ ꯅꯨꯡꯉꯥꯏꯕꯖꯥꯠꯗꯦ ꯃꯥꯏꯟꯗ ꯔꯤꯐ꯭ꯔꯦꯁꯤꯡ ꯑꯣꯏꯍꯟꯕꯗꯨꯀꯣ
ꯍꯣꯏ ꯌꯨꯝꯗ ꯑꯗꯨꯝ ꯂꯩꯔꯒ ꯃꯔꯨꯞ ꯃꯄꯥꯡꯒ ꯁꯨꯃꯥꯏꯅ ꯅꯣꯡ ꯐꯥꯗꯣꯛ ꯋꯥꯔꯤ ꯁꯥꯕꯁꯨ ꯑꯗꯨꯝ ꯅꯨꯡꯉꯥꯏꯕꯅꯦꯕ ꯋꯥꯈꯜꯗꯣ
ꯑꯥꯎ ꯅꯨꯡꯉ ꯅꯅꯦ ꯍꯣꯏ ꯑꯗꯨ ꯑꯗꯨꯗꯤ ꯏꯇꯥꯎꯗꯤ ꯀꯣꯂꯦꯖꯇꯤ ꯂꯣꯏꯔꯕ ꯀꯃꯥꯏꯅ ꯇꯧꯕꯅꯣ
ꯑꯩꯁꯦ ꯍꯣꯏ ꯀꯣꯂꯦꯖꯄꯨꯗꯤ ꯂꯣꯏꯖꯔꯦ
ꯑ
ꯀꯣꯂꯦꯖꯄꯨꯗꯤꯤ ꯂꯣꯏꯔꯦ ꯍꯥꯏꯇꯥꯔꯦꯀꯣ ꯑꯗꯨꯕꯨ
ꯑꯩ ꯀꯣꯂꯦꯖꯇ ꯇꯧꯒꯦ
ꯑꯩꯁꯦ ꯀꯣꯂꯦꯖꯁꯦ ꯑꯩꯗꯤ ꯃꯅꯤꯄꯨꯔ ꯃꯔꯥꯝꯗ ꯇꯧꯋꯦ ꯃꯔꯥꯝꯗꯒꯤꯩ ꯈꯪꯉꯦ ꯐꯉꯤꯅ
ꯎꯝ ꯗꯣꯟ ꯕꯣꯁꯀꯣ ꯃꯅꯥꯛꯇꯥ
ꯍ ꯍ ꯍ ꯑꯗꯨꯗ ꯇꯧꯋꯦ ꯇꯥꯎꯗꯤ
ꯑꯩꯗꯤ ꯗꯤ ꯑꯦꯝꯗ ꯇꯧꯔꯛꯑꯦ
ꯍꯥꯥ
ꯗꯤ ꯑꯦꯝꯗ ꯗꯤ ꯑꯦꯝ ꯀꯣꯂꯦꯖꯇ ꯑꯦꯝ ꯌꯨ ꯑꯥ ꯑꯦꯝ ꯌꯨ ꯇꯧ ꯃꯥꯁꯇꯔ ꯇꯧꯁꯨꯑꯦ ꯂꯣꯏꯔꯦ
ꯑꯣ ꯑꯗꯨꯗꯤ ꯊꯕꯛ ꯊꯤꯅꯤꯡꯉꯥꯏ ꯈꯛꯇ ꯉꯥꯏꯔꯦꯅꯦ
ꯊꯕꯛꯁꯨ ꯀꯩꯅꯣ ꯑꯣꯖꯥ ꯃꯆꯥ ꯑꯃꯗꯤ ꯑꯣꯏꯔꯤ
ꯑꯁ ꯑꯗꯨꯗꯤ ꯑꯗꯨꯗꯤ ꯂꯣꯏꯔꯦ ꯀꯩꯅꯣ
ꯎꯝ ꯑꯗꯣ ꯁꯤꯒꯤ ꯀꯩꯅꯣꯁꯤꯅꯗꯤ ꯏꯟꯀꯝꯁꯤꯅꯗꯤ ꯀꯩꯅꯣꯗꯤ ꯐꯨꯜꯐꯤꯜ ꯇꯧꯕꯗꯤ ꯉꯝꯗꯕ ꯍꯥꯏ ꯍꯥꯏꯇꯥꯔꯦꯀꯣ ꯑꯗꯨꯅ ꯑꯍꯦꯟꯕ ꯑꯍꯦꯟꯕ ꯂꯦꯚꯦꯜꯗꯨ
ꯀꯔꯤ ꯀꯔꯤ ꯁ꯭ꯀꯨꯜꯗ ꯇꯧꯔꯤꯒꯦ ꯍꯧꯖꯤꯛꯇꯤ
ꯑ ꯀꯩꯅꯣꯅ ꯏꯌꯥꯔꯄꯣꯔꯠ ꯃꯅꯥꯛꯇ ꯇꯧꯋꯦ ꯑꯦꯔꯄꯣꯠ ꯃꯛꯀꯤ ꯁ꯭ꯀꯨꯜ ꯑꯃꯗ ꯑꯥ
ꯌꯥꯝ ꯐꯩꯅꯦ ꯑꯗꯨꯗꯤ
ꯑꯧ ꯈꯔ ꯈꯔ ꯁꯨꯃꯥꯏꯅ ꯍꯥꯏꯕꯗꯤ
ꯍꯣꯏ
ꯊꯕꯛ ꯑꯃꯁꯨ ꯂꯩꯔꯗꯤ ꯐꯩꯗꯅꯀꯣ ꯑꯁꯨꯝꯗ ꯌꯨꯝꯗ ꯁꯨꯝ ꯍꯣꯏ ꯑꯇꯣꯞꯄ ꯑꯦꯛꯖꯥꯝ ꯄ꯭ꯔꯤꯄꯦꯔꯦꯁꯟ ꯇꯧꯕ ꯑꯣꯏꯕ ꯑꯗꯨ ꯁꯨꯝ ꯂꯩꯁꯟꯕꯁꯦ ꯑꯁ ꯀꯣꯛ ꯌꯥꯝꯅ ꯆꯥꯛꯑꯦꯗ
ꯆꯨꯝꯃꯦ ꯆꯨꯝꯃꯦ ꯆꯨꯝꯃꯦ ꯎꯝ ꯐ꯭ꯔꯤꯗ ꯂꯩ ꯃꯜꯂꯁꯨ ꯑꯩꯈꯣꯏꯒꯤ ꯀꯣꯛꯁꯨ ꯑꯗꯨꯝ ꯌꯥꯗꯕꯅꯦ
ꯃꯥꯅꯦ ꯃꯥꯅꯦ ꯑꯗꯨꯒ ꯑ ꯑꯩꯈꯣꯏꯒꯤ ꯆꯍꯤꯁꯨ ꯁꯨꯝ ꯌꯥꯝ ꯌꯥꯝꯖꯜꯂꯛꯄꯀꯣ
ꯍꯣꯏ
ꯑꯗꯨꯒ ꯑ ꯀꯩꯅꯣ ꯇꯧꯕ ꯆꯍꯤꯁꯨ ꯌꯥꯝꯖꯜꯂꯛꯑꯒ ꯑꯩꯈꯣꯏꯒꯤ ꯐꯦꯃꯤꯂꯤꯒ ꯄ꯭ꯔꯦꯁꯔ ꯁꯨꯝ ꯆꯥꯕꯗꯣ ꯆꯍꯤ ꯌꯥꯝ ꯂꯛꯄꯒꯤ ꯑꯗꯨꯒ ꯑ ꯀ꯭ꯂꯥꯁ ꯀꯣꯂꯦꯖ ꯀꯩꯀꯥꯁꯨ ꯂꯣꯏꯔꯒ ꯑꯗꯨꯝ ꯂꯩꯕꯒꯤꯀꯣ
ꯍꯣꯏ ꯍ ꯆꯨꯝꯃꯦ
ꯄꯦꯁ ꯄ꯭ꯔꯦꯁꯔꯖ ꯑꯗꯨꯝ ꯆꯥꯕ ꯑꯗꯨꯅ ꯊꯕꯛ ꯁꯨꯝ ꯑꯇꯣꯞꯄꯁꯨ ꯆꯠꯂꯒ ꯀꯩ ꯀꯩꯅꯣ ꯈꯔ ꯌꯦꯡꯕꯀꯣ ꯏꯟꯀꯝ ꯏꯟꯀꯝ ꯑ ꯏꯟꯀꯝꯁꯨ ꯈꯤꯇꯪ ꯈꯤꯇꯪ ꯇꯥꯜꯂꯒ ꯀꯩꯅꯣ ꯌꯦꯡꯉꯒꯀꯣ
ꯑꯗꯨꯅꯦ ꯍꯣꯏ ꯍꯧꯖꯤꯛꯇꯤ ꯑꯉꯥꯡ ꯑꯣꯏꯔꯁꯨ ꯑꯍꯟ ꯑꯣꯏꯔꯁꯨ ꯐ꯭ꯔꯤꯗ ꯂꯩꯕꯗꯤ ꯄꯥꯛ ꯎꯗ꯭ꯔꯦꯗꯅ ꯃꯇꯝꯁꯤꯅ ꯌꯥꯔꯛꯇꯕꯅꯤꯅ
ꯑꯥ
ꯑꯔꯩ ꯑꯔꯩꯕꯀꯣ ꯑꯐꯪ ꯑꯐꯪꯕ
ꯍꯣꯏ ꯄꯣꯠ ꯆꯩꯩꯁꯨ ꯃꯃꯜ ꯌꯥꯝ ꯇꯥꯡꯉꯦ ꯑꯗꯨꯅ ꯄꯩꯁꯥ ꯊꯣꯛꯄꯗꯤ ꯌꯥꯝ ꯋꯥꯠꯂꯩꯗ ꯄꯣꯠ ꯆꯩ ꯌꯥꯝ ꯇꯥꯡꯕ
ꯍꯥꯥ ꯍꯥ ꯍꯥ ꯆꯨꯝꯃꯦ ꯆꯨꯝꯃꯦ ꯄꯣꯠ ꯆꯩꯁꯦ ꯌꯥꯝ ꯇꯥꯡꯈꯠꯂꯛꯏꯀꯣ ꯑꯁꯦꯡꯕ
ꯑꯥ ꯑꯁꯦꯡꯕ ꯌꯥꯝ ꯇꯥꯡꯉꯦ
ꯎꯝ ꯃꯇꯝꯁꯤꯅꯔꯑꯗꯤ ꯈꯪꯗ꯭ꯔꯦ ꯄꯣꯠ ꯆꯩꯁꯨ ꯑꯗꯨꯝ ꯅꯨꯃꯤꯠ ꯅꯨꯃꯤꯠꯀꯤ ꯑꯗꯨꯝ ꯇꯥꯡꯁꯤꯜꯂꯥꯛꯏꯅꯦ ꯎꯄꯥꯏ ꯂꯩꯇꯦꯅꯦ
ꯑꯧ ꯃꯇꯝꯁꯨꯅꯅꯤ ꯑꯗꯨꯒꯁꯨ ꯑꯩꯈꯣꯏ ꯏꯔꯥꯡꯁꯤꯅꯁꯨ ꯑꯣꯏꯔꯦ ꯑꯗꯨꯒ ꯑꯩꯈꯣꯏꯒꯤꯅ ꯑꯃꯨꯛ ꯀꯣ ꯃꯅꯤꯄꯨꯔꯒꯤꯗꯤ
ꯑꯩꯈꯣꯏꯒꯤꯗꯃꯛꯇꯗꯤ ꯑꯗꯨꯅꯅꯦ
ꯎꯝ
ꯎ ꯑꯗꯨ ꯂꯩꯔꯝꯗ꯭ꯔꯗꯤ ꯈꯤꯇꯪꯕꯨꯗꯤ ꯅꯨꯡꯉꯥꯏꯔꯝꯒꯗꯕꯅꯦꯀꯣ
ꯃꯥꯅꯦ ꯃꯥꯅꯦ ꯏꯔꯥꯡ ꯁꯦ ꯂꯩꯇ꯭ꯔꯗꯤꯀꯣ ꯈꯔꯕꯨꯗꯤ ꯐꯥꯒꯗꯕꯅꯤ
ꯎꯝ
ꯎꯝ
ꯏꯔꯥꯡ ꯕꯨꯗꯤ ꯍꯣꯏ ꯆꯨꯝꯃꯦ ꯃꯐꯝ ꯈꯨꯗꯤꯡꯃꯛꯇꯤ ꯏꯔꯥꯡꯕꯨꯗꯤ ꯂꯩꯌꯦ ꯑꯗꯨꯕꯨ ꯑꯩꯈꯣꯏꯒꯤ ꯄꯨꯟꯁꯤꯁꯤꯁꯨ ꯁꯨꯃꯥꯏꯅ ꯂꯥꯛ ꯊꯤꯡꯅꯈ꯭ꯔꯕꯅꯤ ꯅꯈꯣꯏ ꯑꯩꯈꯣꯏꯗꯁꯨ ꯄꯥꯜꯂꯦꯗꯅ